ꯑꯧ ꯒꯨꯗ ꯃꯣꯔꯅꯤꯡ
ꯒꯨꯗ ꯃꯣꯔꯅꯤꯡ
ꯎꯝ ꯅꯨꯡꯉꯥꯏꯔꯤꯕ꯭ꯔꯣ?
ꯅꯨꯡꯉꯥꯏꯔꯤꯌꯦ꯫ ꯅꯪ ꯅꯨꯡꯉꯥꯏꯔꯕ꯭ꯔꯣ?
ꯍꯣꯏ ꯑꯩꯁꯨ ꯅꯨꯡꯉꯥꯏꯔꯦ
ꯎꯝ ꯀꯩ ꯇꯣꯕ꯭ꯔꯥ ꯍꯧꯖꯤꯛꯇꯤ?
ꯀꯔꯤꯁꯨ ꯇꯧꯗꯦ꯫
ꯑꯣ
ꯎꯝ ꯆꯥ ꯊꯥꯛꯈ꯭ꯔꯕꯣ?
ꯆꯛ ꯊꯛꯇꯦꯗ
ꯀꯔꯤꯒꯤꯅꯣ?
ꯄꯤꯗꯦ ꯆꯛꯇꯤ ꯑꯦ ꯆꯥꯏ ꯆꯥꯏꯗꯤ ꯄꯤꯗꯦ
ꯑꯣ
ꯑꯈꯣꯏꯒꯤ ꯍꯣꯁꯇꯦꯜ ꯍꯥ ꯑꯩꯈꯣꯏꯒꯤ ꯍꯣꯁꯇꯦꯜꯗꯗꯤ ꯆꯛ ꯐꯥꯗ ꯐꯪꯗꯦ
ꯌꯣ ꯑꯣ
ꯎꯝ ꯅꯟꯗꯤ?
ꯑꯩꯁꯨ ꯗꯨꯝ ꯑꯩꯈꯣꯏ ꯍꯥꯏꯗꯤ ꯆꯥꯇꯨ ꯌꯥꯝꯅ ꯄꯥꯝꯁꯨ ꯄꯥꯝꯗꯦꯀꯣ ꯑꯗꯨ ꯑꯣꯏꯔꯁꯨ ꯑꯩꯈꯣꯏ ꯍꯣꯏ ꯑꯩꯈꯣꯏꯗꯨꯁꯦꯕ ꯄꯤꯗꯦ ꯑꯈꯣꯏꯁꯨ
ꯑꯣ
ꯑꯩꯁꯨ ꯄꯥꯝꯁꯨ ꯄꯥꯃꯗꯔꯗꯣ ꯑꯈꯣꯏꯗꯗꯤ ꯄꯤꯁꯨ ꯄꯤꯗꯅ ꯃꯈꯣꯏꯅ ꯎꯝ ꯑꯗꯨ ꯑꯣꯏꯔꯗꯤ ꯅꯪ ꯉꯁꯤ ꯀꯔꯤ ꯇꯧꯒꯦꯝ?
ꯉꯥꯁꯤꯗꯤ ꯀ꯭ꯂꯥꯁ ꯆꯠ ꯀ꯭ꯂꯥꯁ ꯍꯣꯏ ꯀ꯭ꯂꯥꯁ ꯂꯩꯌꯦ꯫
ꯎꯝ
ꯀ꯭ꯂꯥꯁꯇ ꯆꯂꯦꯒꯦ ꯆꯠꯂꯦꯒꯦ
ꯀ꯭ꯂꯥꯁ ꯆꯥꯆꯤꯠ ꯇꯠꯄ꯭ꯔꯣ
ꯍꯣꯏ ꯍꯧꯖꯤꯛꯁꯨ ꯍꯣꯏ ꯂꯥꯏꯔꯤꯛ ꯇꯝ ꯇꯝꯔꯒꯥ ꯂꯩꯌꯦ ꯍꯧꯖꯤꯛꯇꯤ ꯍꯧꯖꯤꯛꯁꯨ ꯑꯩꯈꯣꯏꯗꯤ
ꯑꯗꯨꯗꯤ ꯐꯩꯌꯦ ꯅꯪꯒꯤꯗꯨ ꯀꯣꯁ ꯀꯦꯟ ꯀꯗ ꯃꯅꯦ ꯅꯪꯒꯤ ꯀꯣꯁꯇꯨ ꯎꯝ ꯊꯥ ꯀꯦꯁ ꯍꯨꯖꯤꯛꯇꯨ ꯊꯥ ꯀꯌꯥ ꯂꯩꯌꯦ
ꯎꯝ ꯊꯥ ꯑꯃ
ꯑꯗꯨ ꯑꯣꯏꯔꯗꯤ ꯅꯪ ꯂꯣꯏꯔꯦꯗ ꯀꯗꯥꯢꯗ ꯅꯣ ꯑꯦꯛꯁꯄꯤꯔꯤꯌꯦꯟꯁ ꯇꯨꯒꯤꯅꯤ
ꯑꯤ ꯂꯣꯏꯔꯗꯤ ꯑꯩꯗꯤ ꯍꯨꯖꯤꯛꯇꯤ ꯈꯪꯗꯦ
ꯑꯣ ꯅꯪ ꯍꯨꯖꯤꯛꯁꯨ ꯑꯃꯨꯛꯀ ꯑꯃꯨꯛꯀ ꯇꯥꯟꯀꯦꯔꯣ
ꯅꯠꯇꯦ ꯑꯥ ꯈꯪꯗꯦꯗ ꯄꯩꯁꯥ ꯂꯤꯇꯦ ꯑꯗꯨꯒ ꯋꯥꯔꯦꯗ ꯂꯥꯢꯔꯤꯛ ꯇꯝꯕ
ꯑꯆꯥ
ꯅꯪꯗꯤ ꯂꯣꯢꯔꯕ꯭ꯔꯣ ꯅꯪꯒꯤ ꯀꯣꯔ꯭ꯁꯗꯤ
ꯀ꯭ꯌꯥꯒꯤꯁꯨ ꯍꯧꯖꯤꯛꯁꯨ ꯊꯥꯡ ꯑꯩꯒꯤꯗꯨ ꯀꯣ ꯊꯥꯡ ꯍꯨꯝꯂꯤꯌꯦ
ꯎꯝ
ꯑꯩꯗꯤ ꯑꯩꯗꯤ ꯂꯤ ꯂꯩꯑ ꯍꯧꯖꯤꯛꯁꯨ ꯌꯥꯝ ꯂꯩꯌꯦ ꯊꯥꯎꯍꯨꯝ ꯑꯗꯨ ꯀꯥꯏꯒꯤꯗꯤ ꯏꯟꯇ꯭ꯔꯟꯠꯇꯨ ꯀꯣ
ꯑꯣ ꯍꯣꯏ
ꯑꯁꯤ ꯂꯣꯏꯔꯗꯒ ꯑꯃꯨꯒ ꯎꯝ ꯊꯥ ꯇꯔꯨꯛ ꯆꯠꯀꯅꯤ ꯑꯩꯀꯤ ꯏꯟꯇ꯭ꯔꯟꯗꯣ
ꯎꯝ
ꯑꯣ ꯑꯗꯣ ꯃꯥꯏꯗꯨꯗꯤ
ꯅꯪꯒꯤ ꯁꯤꯔꯥ ꯑꯗꯨ
ꯍꯣꯏ ꯅꯠꯇꯦ ꯍꯥꯏꯗꯤ ꯖꯦꯅꯨꯏꯟꯅꯦ ꯑꯗꯨ ꯑꯣꯢꯔꯁꯨ ꯑꯈꯣꯏꯒꯤ ꯁ꯭ꯀꯨꯜꯗꯀꯣ ꯑꯗꯨꯝ ꯃꯥꯅ ꯑꯆꯥꯄꯣꯠ
ꯑꯣ
ꯎꯝ
ꯆꯥꯖꯅꯤꯡꯗꯦ
ꯑꯗꯨ ꯑꯣꯏꯔꯗꯤ ꯅꯪ ꯅꯈꯣꯏꯗꯨ ꯐꯠ ꯅꯨꯡꯉꯥꯏꯔꯦꯍꯦ
ꯎꯝ
ꯎꯝ
ꯍꯣꯏ ꯑꯩꯈꯣꯏꯗꯤ ꯅꯨꯡꯉꯥꯏ
ꯑꯁ ꯍꯦꯟꯅ ꯑꯗꯨꯃꯥꯏꯅ
ꯎꯝ
ꯀꯔꯤꯔꯥ ꯑꯗꯨꯃꯥꯏꯅ ꯆꯠꯄꯤꯔꯣꯏ ꯑꯦꯛꯁꯄꯤꯔꯤꯌꯦꯟꯁꯀꯤꯗꯨ ꯊꯕꯛ ꯇꯧꯒꯦꯀꯣ ꯅꯈꯣꯏꯗꯣ ꯐꯔꯦ ꯇꯗꯤ
ꯎꯝ
ꯑꯩꯈꯣꯏꯗꯤ ꯑꯃꯨꯛꯀ ꯑꯈꯣꯏꯅ ꯇꯥꯛꯈꯤꯅꯦ ꯑꯗꯨ ꯅꯠꯇꯦ
ꯎꯝ ꯑꯗꯨꯗꯤ ꯅꯪ ꯕ꯭ꯔꯣ ꯑ ꯍꯨꯖꯤꯛꯇꯤ ꯂꯥꯏꯔꯤꯛ ꯏꯔꯒ ꯂꯩꯌꯦ ꯑꯩꯗꯤ
ꯌꯥꯝꯃ ꯑꯔꯂꯤ ꯎꯏꯌꯦ ꯈꯣꯏꯒꯤꯗꯤ ꯆꯥꯕꯗꯤꯀꯣ ꯌꯥꯝꯅ ꯑꯔꯂꯤ
ꯎꯝ ꯑꯗꯨꯗꯤ ꯄꯨꯡ ꯀ꯭ꯌꯥꯗ ꯆꯠꯀꯅꯤ꯫
ꯀ꯭ꯂꯥꯁꯇꯨ ꯑꯈꯣꯏꯗꯨ ꯄꯨꯡ ꯇꯥꯔꯥꯃꯊꯣꯏꯗ ꯂꯩꯌꯦ꯫
ꯑꯣ
ꯅꯪꯗꯤ
ꯆꯥꯛꯇꯤ ꯆꯥꯛ ꯄꯨꯡ ꯀꯌꯥꯗ ꯆꯥꯒꯦ꯫
ꯀ꯭ꯂꯥꯁꯔꯣ
ꯑ ꯅꯠꯇꯦ ꯆꯥꯛ-ꯆꯥꯛ
ꯆꯥꯛꯇꯤ ꯆꯥꯅꯤꯡꯗꯦ ꯑꯈꯣꯏꯗꯤ ꯑꯗꯨꯃꯥꯏꯅ ꯆꯥꯛ ꯆꯥꯗ꯭ꯔꯁꯨ ꯑꯗꯨꯃꯥꯏꯅ ꯆꯠꯈꯤ ꯑꯗꯨꯞ ꯀꯃꯀꯜ ꯍꯦꯜꯂꯒꯀꯣ
ꯆꯛ ꯁꯧꯋꯦ ꯑꯗꯨꯃꯥꯏꯅ
ꯎꯝ
ꯅꯈꯨꯗꯤ
ꯈꯣꯏꯁꯨ ꯆꯥꯗ꯭ꯔꯤꯌꯦ
ꯑꯣ ꯑꯗꯨꯃꯥꯏꯅ ꯈꯣꯏꯁꯨ ꯆꯠꯄ ꯑꯇꯨꯀ ꯑꯃꯨꯛꯒ ꯍꯦꯜꯂ-ꯍꯦꯜꯂꯒ
ꯌꯝꯅ ꯑꯥꯔꯂꯤ ꯇꯧꯔꯁꯨ ꯇꯨ ꯆꯥꯛ ꯆꯥꯁꯨ ꯆꯥꯅꯤꯡꯗꯦꯀꯣ꯫
ꯍꯣꯏ ꯃꯥꯅꯦ
ꯑꯄꯨꯇꯠꯗꯤ ꯅꯤꯠꯇꯦꯍꯦ
ꯇꯥꯕ꯭ꯔꯣ ꯎꯝ ꯑꯗꯨꯗꯤ ꯅꯪ ꯀꯔꯤ ꯀ ꯀꯔꯤ ꯇꯧꯔꯒ ꯂꯩꯌꯦ ꯍꯨꯖꯤꯛꯇꯤ꯫
ꯉꯟꯗꯤ ꯀꯝꯄ꯭ꯂꯤꯛ ꯇꯧꯔꯦ
ꯀꯝꯄ꯭ꯂꯤꯛ ꯇꯧꯗꯦ ꯌꯥꯝ ꯂꯩꯌꯦ
ꯑꯦ ꯑꯩꯁꯨ ꯌꯥꯝ ꯂꯩꯅꯤꯗ
ꯃꯀꯣꯠ ꯁꯔꯥꯏꯗꯤ
ꯍꯣꯏ
ꯌꯝꯅ ꯋꯥꯏ
ꯎꯝ ꯅꯟ ꯅꯔꯥꯡ ꯏꯁꯁꯥꯕꯣꯏ ꯁꯥꯟꯅꯕ ꯌꯦꯟꯕ꯭ꯔꯥ꯫
ꯍꯣꯏ ꯉꯠꯇꯥ ꯌꯦꯡꯉꯦ ꯅꯪꯗꯤ ꯌꯦꯡꯗꯕ꯭ꯔꯥ꯫
ꯎꯝ ꯌꯦꯟꯗꯦ ꯑꯩꯗꯤ
ꯎꯝ ꯑꯗꯨꯏꯅꯤꯅꯦ ꯑꯗꯣ ꯑꯗꯨꯃꯛ ꯎꯝ ꯀꯔꯤ ꯏꯪꯂꯦꯟꯒꯥ ꯑꯗꯨꯒ ꯀꯣꯡꯒꯣꯟꯅ ꯄ꯭ꯂꯤꯛ ꯁꯥꯟꯅꯩꯀꯣ꯫
ꯑꯣꯥ
ꯑꯗꯣ ꯎꯝ ꯏꯪꯂꯦꯟꯅ ꯒꯣꯜ ꯑꯅꯤ ꯍꯞꯈ꯭ꯔꯦ꯫
ꯑꯣ
ꯑꯗꯨ ꯎꯝ ꯀꯣꯡꯒꯣꯗꯤ ꯒꯣꯜ ꯑꯃꯅ ꯁꯤꯔꯦ꯫ ꯑꯁ ꯑꯗꯨꯑꯣꯏꯔꯁꯨ ꯅꯈꯣꯏꯗ ꯌꯥꯝꯅ ꯅꯨꯡꯁꯤꯌꯦ ꯃꯈꯣꯏꯗꯨꯀꯣ
ꯑꯣꯏꯅꯦ
ꯐꯖꯟꯅ ꯄ꯭ꯂꯦꯠ ꯇꯧꯔꯅꯤ ꯅꯔꯥꯟꯗꯤ ꯐꯖꯔꯦ ꯃꯈꯣꯏꯒꯤ ꯁꯦꯝꯄꯇꯨ
ꯑꯗꯣ ꯏꯪꯔꯦꯟꯒꯤꯗꯨ ꯅꯈꯣꯏ ꯎꯝ
ꯎꯝ ꯀꯅꯔꯥ ꯎꯝ ꯀꯦꯞꯇꯦꯟꯅꯀꯣ ꯒꯣꯜ ꯑꯅꯤꯃꯛ ꯍꯥꯞꯄꯦ ꯑꯗꯨꯒ ꯅꯪꯗꯣ ꯈꯪꯕꯔꯥ ꯕꯦꯂꯦꯍꯝꯗꯣ ꯃꯁꯨ ꯁꯦꯅꯥꯏꯌ ꯐꯖꯔꯦ ꯃꯥꯗꯣ ꯐꯖꯕꯔꯥ ꯅꯪ ꯅꯪꯅ ꯋꯥꯈꯜꯗꯣ ꯐꯖꯅ ꯇꯥꯗꯦ ꯇꯥꯕꯔꯣ?